꯭ꯔꯣ ꯑꯣ ꯍꯥꯏꯌꯨꯅꯦ ꯅꯨꯡꯉꯥꯏꯕꯗꯣ
ꯎꯝ ꯑꯗꯨ ꯍꯣꯏ ꯑ ꯏꯁꯀꯤꯜ ꯍꯥꯏꯕꯁꯦ ꯅꯪ ꯍꯧꯖꯤꯛꯄꯨꯗꯤ ꯏꯁꯀꯤꯜ ꯀꯩꯀꯩꯩ ꯍꯩꯕ ꯀꯩ ꯀꯩ ꯂꯩ
ꯑꯣ ꯕꯤꯖꯤꯅꯦꯁꯀꯤ ꯃꯇꯥꯡꯗ ꯍꯥꯏ
ꯍꯧꯖꯤꯛ ꯑꯩꯠꯇꯤꯟ ꯑꯩꯠꯇꯤꯟ ꯍꯥꯏꯔꯗꯤ ꯅꯪ ꯏꯁꯀꯤꯜ ꯁꯦꯠꯁꯦ ꯅꯪ ꯍꯧꯖꯤꯛꯄꯨꯗꯤ ꯂꯩꯔꯝꯈꯤꯔꯣꯏꯀꯣ ꯑꯗꯣ ꯅꯪ ꯗꯦꯚꯤꯂꯞ ꯑꯃ ꯇꯧ ꯑꯗꯨ ꯅꯪ ꯃꯦꯟꯇꯣꯔ ꯃꯦꯟꯇꯣꯔ ꯒꯨꯝꯕ ꯄꯥꯝꯃꯗꯤ ꯑꯦ ꯁꯤꯁꯦ ꯏꯁꯜꯂꯣ ꯄ꯭ꯔꯥꯏ ꯄ꯭ꯔꯥꯏꯌꯦꯟꯇ꯭ꯔꯦꯁꯁꯤ ꯀꯣ
ꯀꯩ ꯑ ꯀꯩ ꯍꯥꯏꯅ ꯑꯃꯨꯛ ꯍꯥꯏꯌꯨꯅꯦ
ꯄ꯭ꯔꯥꯏꯌꯟ ꯇ꯭ꯔꯦꯁꯤ ꯇꯥꯔꯕꯣ
ꯇꯥꯗ꯭ꯔꯤꯌꯦ ꯄ꯭ꯔꯥꯏꯌꯟꯇ꯭ꯔꯦꯁꯤ
ꯑꯥ ꯄ꯭ꯔꯥꯏꯌꯟꯇ꯭ꯔꯦꯁꯤ ꯑꯩꯅ ꯑ ꯍꯣꯔꯦꯟ ꯇꯦꯛꯁ ꯇꯧ ꯇꯧꯈꯠꯂꯛꯀꯦ ꯑꯗꯣ ꯑꯗꯨ ꯑꯝ ꯄ꯭ꯔꯥꯏꯌꯟꯇ꯭ꯔꯦꯁꯤꯒ ꯖꯤꯝꯔꯣꯟ ꯒꯤꯗꯨ ꯃꯣꯏꯒꯤ ꯑꯣꯗꯤꯌꯣ ꯒꯨꯝꯕꯗꯨ ꯇꯥꯎꯋꯣ ꯑꯗꯣ ꯃꯣꯏ ꯕꯤꯖꯤꯅꯦꯁꯀꯨꯝꯕꯗ ꯑꯃ ꯅꯪ ꯁꯦꯜꯐ ꯗꯦꯕꯤꯂꯞꯃꯦꯟ ꯒꯨꯝꯕꯁꯨ ꯃꯣꯏꯅ ꯂꯣꯏ ꯇꯥꯛꯂꯛꯀꯅꯦꯕꯀꯣ ꯀꯩꯅꯣ ꯍꯥꯏꯔꯗꯤ ꯅꯧ ꯑꯩꯈꯣꯏ ꯅꯪ ꯆꯍꯤ ꯑꯩꯇꯤꯟꯅꯦꯅ
ꯎꯝ
ꯃꯦꯟ ꯃꯦꯟ ꯃꯦꯟꯇꯔꯁꯤꯞꯁꯤ ꯂꯩꯇ꯭ꯔꯗꯤ ꯁꯣꯏꯕꯒꯤ ꯆꯥꯟꯁ ꯌꯥꯝ ꯋꯥꯡꯉꯦꯕꯀꯣ
ꯑꯥ ꯑꯣ
ꯑꯗꯨ ꯆꯨꯝꯅ ꯆꯠꯄꯒꯤ ꯆꯥꯟꯁꯁꯦ ꯍꯣꯏ ꯃꯦꯟ ꯇꯔ ꯃꯅꯤꯄꯨꯔꯁꯦ ꯑꯌꯥꯝꯕ ꯃꯦꯟꯇꯔ ꯑꯌꯥꯝꯕ ꯂꯣꯏꯁꯤ ꯊꯤꯕ ꯑꯩꯈꯣꯏ ꯏꯃꯥ ꯏꯄꯥ ꯐꯥꯎꯁꯨ ꯃꯣꯏ ꯕꯤꯖꯤꯅꯦꯁ ꯇꯧꯔꯁꯨ ꯃꯣꯏꯁꯨ ꯃꯦꯟꯇꯔꯗꯨ ꯐꯖꯅ ꯇꯥꯛꯄꯤꯕ ꯉꯝꯗꯕꯀꯣ ꯃꯣꯏ ꯍꯩ ꯍꯩꯕ ꯐꯥꯎꯗꯤ ꯇꯥꯛꯄꯤꯌꯦꯀꯣ
ꯎꯝ
ꯑꯗꯣ ꯑꯇꯣꯞꯄꯗꯤ ꯃꯣꯏꯁꯨ ꯋꯥꯠꯄ ꯌꯥꯝ ꯌꯥꯎꯋꯦꯕ ꯀꯣ
ꯎꯝ ꯎꯝ
ꯑꯗꯣ ꯑꯩꯈꯣꯏ ꯏꯁꯥꯅ ꯑꯩꯅ ꯑꯗꯨꯝ ꯈꯪꯂꯛꯄ ꯍꯥꯏꯇꯥꯔꯦ ꯑꯗꯣ ꯍꯣꯏ
ꯎꯝ ꯎꯝ ꯑꯗꯨ ꯃꯦꯟꯇꯔꯁꯤꯞꯀꯤ ꯃꯇꯥꯡꯗ ꯈꯔ ꯍꯥꯏꯕꯤꯌꯨꯅꯦ ꯗꯥ
ꯑ ꯑꯗꯨ ꯃꯦꯟꯇꯔꯁꯤꯞꯀꯤꯗꯣ ꯑꯩꯅ ꯍꯧꯖꯤꯛ ꯑꯥ ꯃꯤ ꯑꯅꯤꯗꯨꯅꯦ ꯄ꯭ꯔꯥꯏꯌꯟꯇ꯭ꯔꯦꯁꯤꯒ ꯑꯥ ꯀꯩꯅꯣ ꯖꯤꯝꯔꯣꯟꯗꯣ ꯃꯥꯕꯥꯅꯤꯅ ꯃꯦꯟꯇꯔ ꯇꯧꯈꯠꯂꯛꯄ ꯀꯥꯟꯗ ꯃꯤꯁꯤꯡ ꯃꯜꯇꯤꯃꯤꯂꯤꯅꯦꯌꯔ ꯋꯥꯟ ꯍꯟꯗ꯭ꯔꯦꯠ ꯐꯤꯞ ꯇꯤ ꯃꯤꯂꯤꯌꯟ ꯗꯣꯂꯔ ꯕꯤꯖꯤꯅꯦꯁꯀꯨꯝꯕ ꯇꯧꯕ ꯁꯤꯡ ꯕꯤꯂꯤꯅꯤꯌꯥꯔꯒꯨꯝꯕ ꯇꯧꯕꯁꯤꯡꯁꯨ ꯃꯣꯏꯒꯤ ꯋꯥꯍꯩ ꯂꯣꯏ ꯇꯥꯏꯕꯀꯣ
ꯎꯝ ꯎꯝ
ꯃꯣꯏꯅ ꯕꯤꯖꯤꯅꯦꯁ ꯀꯨꯝꯕꯁꯦ ꯀꯃꯥꯏꯅ ꯏꯁꯇ꯭ꯔꯛꯆꯔ ꯇꯧꯕꯤꯔꯣ ꯑꯣꯔ ꯑꯗꯨꯒ ꯁꯦꯜꯐ ꯗꯦꯕꯤꯂꯞꯃꯦꯟꯒꯤꯗꯃꯛ ꯅꯪ ꯅꯁꯥꯒꯤ ꯗꯦꯕꯤꯂꯞꯃꯦꯟ ꯇꯧꯕꯗꯁꯨ ꯃꯣꯏꯅ ꯂꯣꯏꯅ ꯇꯥꯛꯂꯛꯀꯅꯦꯕꯀꯣ ꯑꯗꯣ ꯍꯧꯖꯤꯛꯇꯤ ꯍꯣꯏ ꯑꯥ ꯖꯤꯝꯔꯣꯟ ꯕꯨꯗꯤ ꯁꯤꯈ꯭ꯔꯦ ꯄ꯭ꯔꯥꯏꯌꯟꯇ꯭ꯔꯦꯁꯤ ꯕꯨꯗꯤ ꯂꯩꯔꯤ ꯑꯗꯣ ꯑꯗꯨꯁꯨ ꯃꯣꯏꯅ ꯇꯥꯛꯄꯁꯤꯡꯗꯤ ꯑꯐꯕꯅꯤꯅ ꯃꯣꯏ ꯁꯤꯔꯁꯨ ꯑꯗꯨꯝ ꯍꯣꯏ ꯂꯧꯕ ꯌꯥꯏ ꯑꯗꯣ ꯍꯣꯏ ꯕꯤꯖꯤꯅꯦꯁꯗꯤ ꯐꯥꯔꯁꯇꯗꯤ ꯑꯥ ꯑꯦꯝ ꯈ꯭ꯋꯥꯏ ꯃꯔꯨ ꯑꯣꯏꯕꯗꯤ ꯀꯦꯄꯤꯇꯥꯦꯜ ꯍꯣꯏ ꯁꯦꯛ ꯀꯦꯟꯗꯤ ꯅꯪ ꯐꯣꯔ ꯑꯦꯛꯖꯥꯝꯄꯜ ꯅꯪ ꯀꯦꯄꯤꯇꯜ ꯂꯩ ꯍꯥꯏꯔꯥꯁꯦꯀꯣ
ꯎꯝ
ꯀꯦꯄꯤꯇꯜ ꯂꯩꯔꯁꯨ ꯅꯥꯪ ꯁ꯭ꯀꯤꯜ ꯂꯩꯇꯦ ꯍꯥꯏꯔꯁꯨꯀꯣ
ꯎꯝ ꯎꯝ
ꯅꯪ ꯄꯩꯁꯥ ꯑꯗꯨꯝ ꯍꯩ-ꯍꯩ-ꯍꯩ ꯍꯩꯖꯜꯂꯦ ꯍꯥꯏꯔꯁꯦꯕꯀꯣ꯫
ꯎꯝ꯫
ꯁꯣꯏꯕꯩ ꯆꯥꯟꯁꯇꯨ ꯌꯥꯝ ꯋꯥꯡꯉꯦꯕ꯫
ꯎꯝ ꯍꯣ ꯍꯣ ꯍꯣ
ꯑꯩ ꯑꯩ ꯑꯩꯁꯨ ꯑꯗꯨꯝ ꯑꯥ ꯇꯝꯈ꯭ꯔꯕꯒꯤ ꯈꯪꯉꯦꯕꯀꯣ ꯎꯝ ꯑꯗꯨꯝ ꯍꯧꯕ ꯀꯥꯟꯗ ꯀꯦꯄꯤꯇꯦꯜ ꯉꯒ ꯇ ꯂꯩꯕ ꯑꯗꯨꯒ ꯁ꯭ꯀꯤꯜ ꯂꯩꯇꯕ ꯑꯗꯨꯒꯤ ꯄꯩꯁꯥ ꯍꯩꯖꯟꯕ ꯂꯣꯏꯅꯃꯛ ꯁꯣꯏꯔ ꯂꯩꯕꯀꯣ ꯑꯗꯨꯒꯤ ꯍꯣꯏ
ꯀꯦꯂꯣꯒꯤ ꯃꯇꯥꯡꯁꯦ ꯑꯩꯁꯨ ꯍꯩ ꯑ ꯀꯔꯤꯁꯨ ꯗꯦꯕꯂꯞ ꯇꯧꯔꯔꯣꯏꯌꯦ ꯍꯧꯖꯤꯛꯇꯤ ꯇꯧꯔꯝꯃꯔꯣꯏ ꯫
ꯍꯣꯏ ꯍꯣꯏ ꯑꯗꯨ ꯑꯗꯨ ꯇꯞꯅ ꯍꯧꯖꯤꯛꯀꯥꯟ ꯂꯣꯏ ꯑꯥ ꯍꯧ ꯍꯧꯈꯤꯒꯗꯕꯅꯦ ꯑꯗꯨ ꯁ꯭ꯀꯤꯜ ꯍꯥꯏꯕꯁꯦ ꯁꯦꯜꯁꯀꯤ ꯂꯩꯔꯦ ꯃꯥꯔꯀꯦꯇꯤꯡꯒꯤ ꯂꯩꯔꯦ ꯇꯦꯛꯅꯤꯀꯜꯁꯨ ꯆꯠ ꯆꯠꯄ ꯌꯥꯏ ꯑꯣꯔ ꯄ꯭ꯔꯗꯛ ꯀꯨꯝꯕꯒꯤꯁꯨ ꯆꯠꯄ ꯌꯥꯏ ꯑꯣꯔ ꯑ ꯑ ꯑꯥꯏ ꯑꯥ ꯇꯦꯛꯅꯤꯀꯦꯜ ꯍꯥꯏꯗꯤ ꯑꯦ ꯑꯥꯏ ꯒꯨꯝꯕꯒꯤꯀꯣ ꯫
ꯎꯝ ꯎꯝ
ꯎꯝ ꯑꯗꯨꯒꯨꯝꯕꯁꯨ ꯆꯠꯄꯤꯔꯛꯑꯣ ꯫
ꯎꯝ
ꯄ꯭ꯔꯗꯛ ꯍꯥꯏꯔꯗꯤ ꯅꯪ ꯑꯥ ꯀꯩꯅꯣ ꯍꯧꯖꯤꯛꯀꯥꯟ ꯕ꯭ꯌꯨꯇꯤ ꯕ꯭ꯔꯥꯟꯒꯨꯝꯕ ꯄ꯭ꯔ‌ꯣꯇꯤꯟ ꯕ꯭ꯔꯥꯟ ꯒꯨꯝꯕ ꯑꯣꯔ ꯀꯩ ꯀꯩꯅꯣ ꯑꯣ ꯑꯗꯨ ꯉꯥꯛꯇꯁꯨ ꯅꯠꯇꯦ ꯑꯗꯨꯝ ꯑꯥ ꯑꯥ ꯐꯤꯖꯤꯀꯦꯜ ꯕꯤꯖꯅꯦꯁꯁꯨ ꯌꯥꯝ ꯂꯩꯗꯅ ꯑꯣ ꯃꯣꯏ ꯀꯃꯥꯏꯅ ꯇꯧꯕ ꯍꯣꯏ ꯍꯣꯏ ꯑꯗꯨꯁꯨ ꯑꯗꯨ ꯀ‌ꯦꯄꯤꯇ‌ꯦꯜꯗꯤ ꯏꯟꯇꯦꯟꯁꯤꯐꯇꯤ ꯂꯣꯏ ꯇꯧꯋꯦ ꯑꯗꯨꯒꯤ ꯁ꯭ꯀꯤꯜꯕꯨꯗꯤ ꯑꯃ ꯍꯩꯍꯧ ꯅꯠꯇ꯭ꯔꯗꯤ ꯀꯦꯄꯤꯇꯦꯜ ꯂꯩꯔꯁꯨ ꯑ ꯊꯣꯛꯇꯕꯩ ꯆꯥꯟꯁ ꯌꯥꯝ ꯋꯥꯡꯉꯦꯕꯀꯣ ꯫
ꯎꯝ ꯎꯝ ꯑꯩꯅ ꯑꯩꯅ ꯈ꯭ꯋꯥꯏꯗꯩ ꯄꯥꯝꯃꯤꯁꯦ ꯕꯤꯖꯤꯅꯦꯁꯀꯤ ꯃꯇꯥꯡꯗ ꯍꯥꯏꯔꯗꯤꯀꯣ ꯑꯥ ꯀꯦꯄꯤ ꯇꯧꯗꯤ ꯍꯣꯏ ꯅꯪ ꯍꯥꯏꯈ꯭ꯔꯦ ꯑꯗꯨ ꯑꯗꯨꯗ ꯑꯩꯅ ꯄꯥꯝꯃꯤꯁꯦ ꯏꯟꯚꯦꯁꯃꯦꯟꯒꯤ ꯇꯥꯏꯞꯇꯣ
ꯑꯥ
ꯎꯝ ꯑꯩꯅ ꯁꯦꯡꯅ ꯍꯥꯏꯕꯗ ꯑꯩꯅ ꯊꯕꯛ ꯁꯨꯔꯒ ꯄꯩꯁꯥ ꯐꯪꯕ ꯅꯠꯇꯕ ꯑꯗꯣ ꯑꯩꯒꯤ ꯊꯕꯛꯅ ꯑꯩꯒꯤ ꯄꯩꯁꯥꯅ ꯑꯩꯒꯤ ꯊꯕꯛ ꯁꯨꯕꯗꯣ ꯫ ꯒ꯭ꯌꯥꯟ ꯇꯥꯕ꯭ꯔꯥ ꯑꯩ ꯍꯥꯏꯖꯦ ꯑꯥ ꯑꯗꯨꯒꯤ ꯑꯗꯨꯒꯤ ꯇꯥꯏꯞꯇꯣ ꯑꯩꯅ ꯄꯥꯝꯕꯗꯣ ꯎꯝ ꯂꯦꯠ ꯗ ꯃꯅꯤ ꯋꯥꯔꯛ ꯐꯣꯔ ꯃꯤ ꯗꯨꯝ ꯑꯗꯨ ꯑꯗꯨꯒꯨꯝꯕ ꯇꯥꯏꯞꯇꯣ ꯫
ꯑꯥ ꯋꯥ ꯋꯥꯔꯦꯟ ꯕꯐꯦꯠꯀꯤꯗꯨꯀꯣ ꯫
ꯑ ꯑꯗꯨ ꯑꯩꯗꯤ ꯑꯥ ꯀꯩ ꯍꯥꯏꯅꯤ ꯏꯟꯚꯦꯁꯃꯦꯟꯒꯤ ꯇꯥꯏꯞꯇ ꯏꯟꯇꯔꯦꯁ ꯂꯩꯕ ꯍꯥꯏꯇꯥꯔꯦꯗ ꯫
ꯑꯗꯣ ꯑꯥ ꯍꯣꯏ ꯑꯗꯨ ꯍꯣꯏ ꯁꯦꯡꯅ ꯍꯥꯏꯔꯗꯤ ꯄꯦꯁꯤꯚ ꯏꯟꯀꯝ ꯍꯥꯏꯔꯤꯁꯦ ꯑꯩꯁꯨ ꯍꯥꯏꯐꯦꯠ ꯇꯧꯈ꯭ꯔꯝꯅꯦꯕꯀꯣ ꯑꯗꯨꯁꯨ ꯑꯩꯅ ꯑꯥ ꯍꯥꯏꯕꯗꯨ ꯑꯣꯏꯅ ꯆꯠꯂꯣ ꯀꯩꯅꯣ ꯍꯥꯏꯗꯤ ꯄꯦꯁꯤꯐꯁꯦꯀꯣ ꯀꯦꯄꯤꯇꯦꯜ ꯏꯟꯇꯦꯟꯁꯤꯐ ꯌꯥꯝ ꯇꯧꯋꯦꯕꯀꯣ ꯑꯗꯨꯒ ꯑꯌꯥꯝꯕ ꯃꯤꯅ ꯀꯃꯦꯟ ꯇꯧꯕꯁꯤꯡꯗꯨ ꯑꯌꯥꯝꯕ ꯑꯥ ꯅꯥꯂꯥ ꯂꯣꯏ ꯆꯠꯂꯦ ꯫
ꯅꯥꯏꯟꯇꯤꯟ ꯅꯥꯏꯟꯇꯤ ꯅꯥꯏꯟ ꯍꯥꯏꯕ ꯌꯥꯏ ꯫
ꯎꯝ ꯎꯝ
ꯃꯤꯁꯤꯡꯅ ꯑꯩ ꯑꯩꯁꯨ ꯑꯥ ꯁꯦꯡꯅ ꯍꯥꯏꯗꯤ ꯑꯥ ꯆꯍꯤ ꯅꯥꯏꯟꯇꯤꯟ ꯑꯩꯠꯇꯤꯟ ꯅꯥꯏꯟꯇꯤꯟꯗ‌ꯕꯤ ꯄꯤ ꯑꯣ ꯒꯨꯝꯕ ꯇꯧꯔꯒ ꯀꯦꯄꯤꯇꯦꯜꯒꯨꯝꯕ ꯍꯥꯏꯐꯦꯠ ꯈꯔ ꯂꯩꯔꯒ ꯕꯤꯖꯤꯅꯦꯁꯇ ꯑꯗꯨꯝ ꯏꯟꯚꯦꯁ ꯇꯧꯔ ꯂꯩ ꯂꯩ ꯂꯩꯈ꯭ꯔꯝꯅꯦꯕꯀꯣ ꯫
ꯎꯝ ꯎꯝ
ꯍꯧꯖꯤꯛ ꯐꯥꯎꯁꯨ ꯇꯧꯔꯤ ꯑꯗꯨꯁꯨ ꯍꯧꯖꯤꯛꯄꯨꯗꯤ ꯍꯣꯏ ꯆꯨꯝꯅꯕꯣ ꯏꯁꯀꯤꯜ ꯏꯁꯀꯤꯜ ꯏꯁꯀꯤꯜꯒꯤ ꯃꯇꯥꯡꯅꯤꯅ ꯐꯣꯔ ꯑꯦꯛꯖꯥꯝꯄꯜ ꯑꯩꯁꯦ ꯑꯩꯁꯦ ꯍꯧꯖꯤꯛꯁꯦ ꯁꯦꯜꯁꯀ ꯃꯥꯔꯀꯦꯇꯤꯡꯅꯦꯕꯀꯣ ꯫ ꯑꯗꯨꯒꯤ ꯑꯩ ꯁꯦꯜꯁꯀꯤ ꯃꯥꯔꯀꯦꯇꯤꯡꯒꯤ ꯕꯤꯖꯤꯅꯦꯁꯀꯤ ꯑꯗꯨꯒꯤ ꯂꯥꯏꯟ ꯆꯠꯂꯦ ꯫ ꯑꯗꯨ ꯄꯦꯁꯤꯐ ꯏꯟꯀꯝꯗꯨꯗꯤ ꯑꯥꯑ ꯀꯣꯟꯅ ꯀꯦꯄꯤꯇꯦꯜ ꯆꯥꯎꯕ ꯀꯥꯟꯗ ꯃꯤꯁꯤꯡ ꯂꯣꯏ ꯊꯝꯃꯒ ꯍꯣꯏ ꯄꯦꯁꯤꯐꯇꯤ ꯑꯗꯨꯃꯥꯏꯅ ꯂꯥꯛꯀꯗꯕꯅꯦꯕ
ꯎꯪ ꯎꯪ
ꯑꯗꯨ ꯍꯣꯏ ꯅꯪꯅ ꯗꯥꯏꯔꯦꯛ ꯅꯪ ꯗꯥꯏꯔꯦꯛ ꯄꯦꯁꯤꯐ ꯄꯥꯝꯃꯦ ꯍꯥꯏꯗꯤ ꯑꯗꯨꯗꯤ ꯀꯦꯄꯤꯇꯦꯜ ꯌꯥꯝ ꯆꯩꯒꯗꯕ ꯑꯗꯨꯖꯨ ꯆꯧꯒꯅꯤ ꯍꯥꯏꯔꯁꯨ ꯅꯪ ꯑꯃꯨꯛꯀ ꯁꯀꯤꯜ ꯂꯩꯇ꯭ꯔꯗꯤ ꯃꯨꯠꯄꯒꯤ ꯆꯥꯟꯖꯁꯨ ꯋꯥꯡꯉꯦꯕꯀꯣ ꯖꯥꯠ ꯖꯥꯠꯇ ꯏꯟꯚꯦꯁ ꯇꯧꯔꯤꯀꯣ
ꯎꯝ ꯎꯝ
ꯄꯩꯁꯥ ꯃꯥꯡ ꯃꯥꯡꯕ ꯑꯥꯑ ꯃꯥꯡꯒꯅꯤ ꯍꯥꯏꯗꯤ ꯌꯥꯝ ꯂꯥꯏꯕꯅꯦꯕꯀꯣ
ꯎꯪꯎꯪ
ꯄꯩꯁꯥ ꯁꯦꯝꯕ ꯀꯥꯟꯗꯅꯦꯕ ꯌꯥꯝ ꯋꯥꯏꯁꯦ ꯑꯗꯨꯏꯅꯤ ꯍꯣꯏ ꯏꯟꯚꯦꯁꯃꯦꯟ ꯑꯩꯁꯨ ꯏꯟꯚꯦꯁꯃꯦꯟꯒꯨꯝꯕꯗ ꯍꯣꯏ ꯌꯥꯝ ꯄꯥꯝꯃꯦ ꯔꯤꯌꯦꯜ ꯏꯁꯇꯦꯠꯀꯨꯝꯕꯀꯣ
ꯎꯝ ꯎꯝ
ꯍꯣꯏ ꯍꯣꯏ ꯑꯗꯨꯁꯨ ꯍꯣꯏ ꯄꯦꯁꯤꯐ ꯏꯟꯚꯦꯁꯃꯦꯟꯒꯨꯝꯕꯗꯤ ꯍꯣꯏ ꯗꯦꯖꯥꯔꯠꯇꯣ ꯑꯗꯨꯒꯨꯝꯕꯗꯤ ꯀꯦꯄꯤꯇꯥꯜ ꯂꯣꯏ ꯆꯥꯎꯕꯅꯦꯕꯀꯣ
ꯎꯪ
ꯑꯗꯣ ꯑꯗꯨꯒꯨꯝꯕꯗꯨ ꯅꯪ ꯆꯪꯒꯅꯤ ꯍꯥꯏ ꯍꯥꯏꯃ ꯍꯥꯏꯕ ꯀꯥꯟꯗꯗꯤ ꯐꯥꯔꯠꯁꯇꯤ ꯑꯥꯑ ꯏꯁꯀꯤꯜ ꯑꯃ ꯍꯩꯍꯧ ꯏꯁꯀꯤꯜ ꯍꯥꯏꯗꯤ ꯊꯕꯛꯀꯨꯝꯕꯗ ꯇꯧ ꯑꯥꯑ ꯀꯩꯅꯣ ꯁ꯭ꯀꯤꯜ ꯑꯦꯛꯁꯄ꯭ꯔꯤꯌꯦꯟꯁꯇꯨꯕꯣ ꯑꯗꯨꯝ ꯂꯥꯛꯀꯅꯤ ꯑꯗꯨꯒ ꯑꯦꯛꯁ ꯄ꯭ꯔꯦꯟꯁ ꯂꯥꯛꯄ ꯀꯥꯟꯗ ꯅꯪ ꯏꯁꯀꯤꯜ ꯁꯦꯠꯇꯨ ꯍꯦꯛ ꯁꯦꯝꯕ ꯀꯥꯟꯗ ꯅꯪ ꯏꯁꯀꯤꯜ ꯁꯦꯠ ꯃꯇꯨꯡ ꯏꯟꯅ ꯑꯗꯨꯗ ꯏꯟꯚꯦꯁ ꯇꯧꯊꯣꯛꯄ ꯅꯪ ꯑꯣ ꯑꯣꯀꯦ ꯑꯗꯨꯒ ꯕꯦꯁ ꯏꯟꯚꯦꯁꯃꯦꯟꯗꯤ ꯅꯁꯥꯗ ꯏꯟꯚꯦꯁ ꯇꯧ ꯁꯤꯅ ꯈ꯭ꯋꯥꯏ ꯕꯦꯁꯅꯦ ꯃꯤ ꯃꯤꯕꯨ ꯏꯟꯚꯦꯁ ꯇꯧꯔꯤꯁꯤꯀꯣ ꯑꯌꯥꯝꯕ ꯅꯤꯜꯗ ꯑꯣꯏ ꯂꯥꯛꯀꯅꯤ
ꯃꯤꯕꯨ ꯏꯟꯚꯦꯁ ꯁꯨꯛꯁꯨ ꯇꯧꯒꯅꯨ ꯅꯁꯥꯗ ꯏꯟꯚꯦꯁ ꯑꯗꯨꯝ ꯇꯧ ꯐꯣꯔ ꯑꯦꯛꯖꯥꯝꯄꯜ ꯅꯪ ꯂꯥꯏꯔꯤꯛ ꯀꯨꯝꯕ ꯇꯥꯏ ꯍꯥꯏꯗꯅ
ꯎꯪ
ꯑꯥ ꯄꯥꯏꯑꯦ ꯑꯗꯨꯒꯨꯝꯕ ꯇꯥꯏ ꯑꯣꯗꯤꯑꯣ ꯑꯣꯗꯤꯑꯣ ꯕꯨꯛꯁꯀꯨꯝꯕ ꯇꯥꯏ ꯇꯥꯏ ꯑꯗꯨ ꯑꯣꯔ ꯃꯦꯟꯇꯔꯁꯤꯞꯀꯨꯝꯕ ꯇꯧꯋꯦ ꯑꯗꯣ ꯑꯗꯨꯒꯨꯝꯕꯗꯣ ꯅꯪ ꯅꯁꯥꯒꯤ ꯁꯦꯐ ꯏꯟꯚꯦꯁꯃꯦꯟ ꯅꯈꯣꯏ ꯐꯥꯔꯁ ꯃꯤꯕꯨ ꯑꯧ ꯑꯗꯨꯝ ꯑꯥ ꯃꯤꯕꯨ ꯏꯟꯚꯦꯁꯃꯦꯟ ꯍꯥꯏꯔꯗꯤ ꯑꯥꯑ ꯃꯤꯕꯨ ꯂꯥꯛꯈ ꯂꯥꯛꯈ ꯑꯃ ꯄꯤꯔꯒ ꯍꯣꯏ ꯅꯪꯅ ꯐꯩꯖꯥ ꯁꯦꯝꯕꯤꯌꯨ ꯍꯥꯏꯕꯁꯤꯀꯣ ꯑꯗꯨꯒꯨꯝꯕꯗꯣ ꯑꯣꯔ ꯃꯤ ꯏꯃꯥꯟꯅꯕꯒꯤ ꯕꯤꯖꯤꯅꯦꯁ ꯀꯨꯝꯕꯗ ꯏꯃꯦꯖ ꯇꯧꯗꯨꯕꯨ ꯅꯪꯅ ꯒ꯭ꯌꯥꯟ ꯇꯥꯗꯕ ꯑꯗꯨꯁꯨ ꯅꯪ ꯏꯃꯥꯟꯅꯕꯅ ꯅꯤꯃꯦꯖ ꯇꯧꯔꯣ ꯍꯥꯏꯕꯁꯤꯡꯗꯨꯕꯣ
ꯎꯪ
ꯑꯌꯥꯝꯕ ꯃꯨꯠꯄꯅꯦ ꯑꯗꯨꯒꯨꯝꯕꯗꯣ
ꯑꯣ ꯍꯣꯏ ꯍꯣꯏ ꯆꯨꯨꯝꯃꯤꯅꯦ
ꯑꯗꯨ ꯍꯣꯏ ꯅꯪ ꯏꯟꯚꯦꯁꯃꯦꯟ ꯑꯣꯀꯦ ꯅꯪ ꯑꯗꯨꯒ ꯅꯪ ꯏꯟꯚꯦꯁꯃꯦꯟ ꯑꯥꯑ ꯏꯟꯚꯦꯁꯃꯦꯟ ꯕꯦꯡꯀꯤꯡꯒꯨꯝꯕꯗ ꯆꯠꯅꯤꯡꯉꯦ ꯍꯥꯏꯗꯤ ꯑꯗꯨꯗꯤ ꯑꯥꯑ ꯕꯦꯡꯒꯨꯝꯕ ꯑꯗ ꯇꯅꯁꯨ ꯌꯥꯎꯔꯣꯏ ꯑꯗꯨꯗꯤ
ꯎꯝ
ꯍꯣꯏ ꯗꯤꯞ__ ꯑꯗꯨꯒ ꯅꯪ ꯏꯟꯚꯦꯁꯃꯦꯟ ꯍꯥꯏꯔꯤꯁꯦ ꯅꯪ ꯄꯦꯁꯤꯐ ꯏꯟꯀꯝ ꯏꯟꯀꯝ ꯒꯨꯝꯕꯩꯔꯣ ꯅꯪ
ꯄꯦꯁꯤꯐ ꯑꯥꯎ ꯄꯦꯁꯤꯐ ꯏꯟꯀꯝꯒꯨꯝꯕꯒꯤꯗꯤ__ ꯐꯪꯗꯔꯤꯗ ꯍꯧꯖꯤꯛꯀꯤꯗꯤꯀꯣ
ꯑ
ꯍꯥꯏꯗꯤ ꯏꯟꯚꯦꯁꯃꯦꯟ ꯍꯥꯏꯕꯁꯦ ꯑꯩꯅ ꯍꯥꯏꯔꯖꯦ__ ꯍꯧꯖꯤꯛꯇꯤ ꯑꯉꯥꯡ ꯑꯣꯏꯕꯒꯤ ꯋꯥꯈꯜꯔꯕꯨꯗꯤ ꯈꯪꯗꯦ ꯑꯗꯨꯗꯤ__ ꯍꯥꯏꯗꯤ ꯑꯩꯖꯦ ꯕꯤꯖꯤꯅꯦꯁꯀꯤꯗꯤ ꯄꯥꯝꯗꯤ ꯄꯥꯝꯈ꯭ꯔꯦꯕꯀꯣ__
ꯑꯥ
ꯑꯗꯣ ꯕꯤꯖꯤꯅꯦꯁ ꯄꯥꯝꯕꯗꯤ ꯑꯩꯈꯣ ꯑꯩꯒꯤ ꯋꯥꯈꯜꯗ__ ꯂꯩꯔꯦ ꯑꯗꯨ ꯏꯟꯚꯦꯁꯃꯦꯟ ꯍꯥꯏꯕꯒꯤ ꯇꯥꯏꯞꯁꯦ ꯑꯩ ꯄꯥꯝꯃꯦ ꯑꯗꯣ ꯑꯩꯅ ꯍꯧꯖꯤꯛ ꯍꯧꯖꯤꯛ ꯇꯧꯔꯤꯁꯦ__ ꯀꯔꯤꯒꯨꯝꯕ ꯏꯆꯦ ꯑꯃ ꯎꯝ ꯃꯥ ꯕꯤꯖꯤꯅꯦꯁ ꯃꯥꯏ ꯕꯤꯖꯤꯅꯦꯁꯁꯤ ꯄꯤꯛꯑꯗꯤ ꯄꯤꯑꯦ ꯑꯗꯣ ꯁꯤꯖꯟ ꯁꯤꯖꯟꯒꯤ ꯑꯣꯏꯅ ꯑꯩꯈꯣꯏ ꯆꯥꯅ ꯊꯛꯅꯕꯗꯣ__
ꯑꯥ
ꯑꯗꯨ ꯄꯨꯊꯣꯛ ꯄꯨꯁꯤꯟ ꯇꯧꯕ ꯖꯤꯔꯤꯕꯥꯝꯗꯒꯤ ꯇꯃꯦꯡꯂꯣꯡ ꯑꯗꯨꯒ ꯏꯝꯐꯥꯜꯗꯒꯤ ꯇꯃꯦꯡꯂꯣꯡ ꯑꯗꯨꯃꯥꯏꯅ ꯇꯧꯕꯗ ꯃꯥ__ ꯕꯤꯖꯤꯅꯦꯁ ꯈꯔꯥ ꯈꯔꯥ ꯔ ꯇꯧꯋꯦꯕꯀꯣ
ꯑꯥ
ꯑꯗꯨꯗ ꯑꯩꯅ ꯇꯧꯔꯤꯖꯤ__ ꯑꯩꯒꯤ ꯑꯦꯛꯁꯄꯤꯔꯤꯌꯦꯟꯁꯒꯤꯅꯤ ꯈꯜꯂꯒ ꯑꯩꯅ ꯇꯧꯖ ꯑꯩꯅ ꯄꯩꯁꯥ ꯈꯔ__ ꯃꯇꯝ ꯃꯇꯝꯗ ꯑꯩꯁꯨ ꯄꯩꯁꯥ ꯇꯥꯟꯕꯗꯣ ꯑꯗꯨ__ ꯍꯪꯉꯒ ꯏꯁꯤꯡ ꯃꯉꯥ ꯑꯣꯏꯒꯦꯔꯥ ꯃꯉꯥ ꯍꯦꯜꯂꯒꯦꯔꯥ ꯑꯗꯨꯃꯥꯏꯅ ꯇꯧꯕꯗꯨꯗ__ ꯑꯩꯒꯤ ꯑꯩꯒꯤꯅꯤ ꯍꯥꯏꯔꯒ ꯑꯩꯅ ꯃꯉꯣꯟꯗ__ ꯑ ꯑꯩꯅ ꯍꯥꯏꯕꯗꯣ ꯅꯪ ꯒ꯭ꯌꯥꯟ ꯋꯥꯔꯤ ꯁꯥꯡꯒꯗ꯭ꯔꯥ ꯈꯪꯗꯦ ꯑꯩꯅ ꯇꯧꯕꯗꯨ ꯃꯉꯣꯟꯗ ꯑꯩꯒꯤ ꯂꯤꯁꯤꯡ__ ꯂꯤꯁꯤꯡ ꯃꯉꯥꯗꯣ ꯑꯩꯒꯤ ꯀꯦꯄꯤꯇꯥꯜꯅꯦ ꯄꯤꯈ꯭ꯔꯅꯤꯕꯀꯣ
ꯑꯥ
ꯑꯗꯨꯗ ꯑꯩꯒꯤ ꯀꯦꯄꯤꯇꯦꯜꯒꯤ ꯃꯅꯨꯡ ꯂꯤꯁꯤꯡ ꯃꯉꯥ ꯂꯩꯕꯗꯨꯗ__ ꯃꯥꯅ ꯑꯥ ꯑꯩꯒꯤꯅꯦꯈꯜꯂ ꯍꯥꯏꯔꯒ ꯍꯟꯗ꯭ꯔꯦꯠ ꯄꯔꯁꯦꯟꯒꯤꯗ ꯐꯥꯏꯚ ꯄꯔꯁꯦꯟ ꯑꯣꯏꯒꯦꯔꯥ ꯁꯤꯛꯁ ꯄꯔꯁꯦꯟ ꯑꯗꯨ ꯑꯗꯨꯗꯤ ꯃꯥꯒꯤ__ ꯑꯄꯥꯝꯕꯅꯦ ꯍꯥꯏꯗꯤ ꯌꯥꯝꯅ ꯆꯥꯎꯕꯁꯨ ꯅꯠꯇ꯭ꯔꯕꯅꯤꯅꯀꯣ
ꯑꯥ
ꯑꯗꯨ ꯑꯩꯒꯤꯅꯤ ꯍꯥꯏꯅ__ ꯎꯝ ꯃꯥꯒꯤ ꯑꯩꯒꯤ ꯄꯣꯠꯁꯨ ꯈꯔ ꯌꯥꯎꯔꯅꯦ ꯑꯗꯣ ꯑꯩꯅꯗꯤ ꯆꯠꯄꯗꯤ ꯅꯠꯇꯦꯗꯅ
ꯑꯥ
ꯑꯗꯨ ꯆꯠꯂꯒ ꯑꯩꯒꯤ ꯀꯦꯄꯤꯇꯦꯜꯗꯨ ꯃꯉꯣꯟꯗ ꯎꯝ ꯈꯔ__ ꯊꯥꯗ-ꯊꯥꯁꯤꯜꯂꯅꯤ ꯑꯩꯁꯨ ꯊꯥ-ꯊꯥ-ꯊꯥꯖꯤꯜꯂ ꯃꯇꯨꯡꯗ ꯑꯗꯨꯒꯤ__ ꯑꯥ ꯀꯦꯄꯤꯇꯥꯦꯜꯒꯤ ꯃꯇꯨꯡ ꯏꯟꯅ ꯄ꯭ꯔꯣꯐꯤꯠ ꯊꯣꯛꯄꯗꯣ__
ꯑꯥ
ꯄ꯭ꯔꯣꯐꯤꯠ__ ꯇꯧꯕꯗꯨꯗ ꯑꯩꯒꯤꯁꯨ ꯈꯔ ꯎ ꯂꯠꯁꯦ__ ꯂꯤꯁ ꯑꯦꯠ ꯂꯤꯁ ꯍꯥꯏꯕꯗ__ ꯐꯥꯏꯚ ꯊꯥꯎꯖꯟ ꯊꯥꯕꯗꯨꯗ ꯑꯩꯅ ꯀꯩꯅꯣꯒꯤ ꯑꯩ ꯆꯠꯇ꯭ꯔꯕꯅꯤꯅ__ ꯊ꯭ꯔꯤ ꯊꯥꯎꯖꯟ ꯇꯨ ꯊꯥꯎꯖꯟ ꯑꯗꯨꯝ ꯄ꯭ꯔꯣꯐꯤꯠ ꯊꯣꯛꯑꯦ ꯍꯥꯏꯔꯁꯦꯀꯣ ꯄꯣꯠ ꯊꯥꯕ ꯑ ꯀꯩꯅꯣ ꯇꯧꯕ ꯃꯇꯝꯗ ꯑꯦꯛꯁꯄꯣꯔꯠ ꯇꯧꯕ ꯃꯇꯝꯗ ꯑꯗꯨꯗ ꯑꯩꯅ ꯃꯥꯒꯤ ꯑꯥ ꯐꯥꯏꯚ ꯊꯥꯎꯖꯟꯗꯨꯗꯤ ꯀꯦꯄꯤꯇꯦꯜ ꯑꯩꯉꯣꯟꯗ ꯑꯃꯨꯛ ꯍꯥꯜꯂꯛꯑꯅꯤꯀꯣ
ꯑꯥ꯫
ꯎꯝ ꯑꯩ ꯇꯣꯡꯉꯗꯤ ꯍꯥꯏꯕꯩ ꯋꯥꯅꯤꯗ ꯎꯝ ꯂꯨꯁ ꯑꯣꯏꯔꯗꯤ ꯂꯨꯖ ꯂꯩ ꯍꯥ ꯑꯥ ꯇ ꯇꯧꯒꯔꯦ ꯑꯗꯨ ꯇꯣꯡꯉꯗꯤ ꯀꯦꯄꯤꯇꯜꯗꯤ ꯑꯩꯉꯣꯟꯗ ꯍꯥꯜꯂꯛꯑꯅꯤ ꯑꯗꯨꯒ ꯄ꯭ꯔꯣꯐꯤꯠꯀꯤ ꯃꯇꯨꯡ ꯃꯅꯨꯡꯗꯒꯤ ꯃꯥꯅ ꯑꯩꯒꯤ ꯑꯣ ꯁꯔꯨꯛ ꯑꯥ ꯇ ꯃꯥꯅ ꯆꯠꯂꯒ ꯁꯨꯃꯥꯏꯟ ꯇꯧꯕꯗꯨꯗ ꯑꯩꯁꯨ ꯈꯔ ꯃꯥꯒꯤ ꯈꯥꯏꯗꯣꯛꯑꯅꯤ ꯑꯗꯨꯒ ꯈꯔ ꯂꯦꯝꯕꯗꯨꯅ ꯄ꯭ꯔꯣꯐꯤꯠꯇꯒꯤꯅ ꯑꯩꯅ ꯑꯩꯒꯤ ꯑꯋꯥ ꯑꯩꯒꯤ ꯀꯩꯅꯣꯗ ꯀꯦꯄꯤꯇꯦꯜꯗ ꯑꯃꯨꯛ ꯑꯦꯗ ꯇꯧꯔꯅꯤ ꯑꯗꯨ ꯀꯦꯄꯤꯇꯦꯜ ꯑꯦꯠ ꯇꯧꯔꯕꯗ ꯃꯥꯅ ꯄꯣꯠ ꯑꯃꯃꯨꯛ ꯑꯦꯛꯁꯄꯣꯔꯠ ꯏꯝꯄꯣꯔꯠ ꯇꯧꯒꯦ ꯇꯧꯕꯗꯣ ꯑꯩꯅ ꯑꯃꯨꯛ ꯏꯟꯚꯦꯁ ꯇꯧꯕꯀꯣ ꯑꯩ ꯑꯝ ꯂꯨꯁ ꯇꯧꯔꯗꯤ ꯇꯧ ꯇꯧꯕ ꯃꯇꯝꯁꯨ ꯈꯔ ꯌꯥꯎꯋꯦꯕꯀꯣ ꯑꯩꯅ ꯄꯩꯁꯥ ꯊꯥ ꯊꯥꯕ ꯃꯇꯝ ꯑꯥ ꯃꯇꯝꯗ ꯍꯥꯏꯗꯤ ꯏꯟꯚꯦꯁꯃꯦꯟꯒꯤ ꯑꯩꯅ ꯍꯧꯖꯤꯛ ꯇꯧꯔꯤꯁꯤ ꯑꯩꯅ ꯈꯟꯕꯒꯤ ꯍꯥꯏꯔꯗꯤ ꯑꯥ ꯔꯤꯛꯁ ꯂꯧꯕꯒꯤ ꯔꯤꯛꯁ ꯂꯧꯕꯗꯣ ꯑꯦꯁꯛ ꯄꯤꯔꯤꯌꯦꯟꯁ ꯂꯩꯅꯕꯇ ꯇꯧꯕꯅꯤ ꯍꯥꯏꯇꯥꯔꯦꯗ ꯄꯩꯁꯥ ꯃꯥꯡꯕꯩ ꯃꯥ ꯃꯇꯝꯗ ꯑꯩꯅ ꯋꯥꯈꯜ ꯅꯨꯡꯉꯥꯏ ꯑꯥ ꯍꯥꯏꯗꯤ ꯑꯥ ꯀꯩ ꯀꯩ ꯀꯔꯤ ꯍꯥꯏꯒꯅꯤ ꯄꯩꯁꯥ ꯑꯗꯨꯝ ꯀꯔꯤꯁꯨ ꯃꯥꯡꯗꯅ ꯑꯍꯥꯟꯕ ꯄꯩꯁꯥ ꯃꯥꯡꯉꯦ ꯑꯩꯁꯨ ꯋꯥꯈꯟ ꯅꯨꯡꯉꯥꯏꯔꯣꯏꯗꯅ ꯑꯗꯣ ꯕꯤꯖꯤꯅꯦꯁ ꯇꯧꯔꯒ ꯄꯩꯁꯥ ꯃꯥꯡꯕꯁꯨ ꯃꯇꯝ ꯂꯩ ꯃꯥꯡꯗꯕ ꯇꯣꯡꯕ ꯃꯇꯝꯁꯨ ꯑꯗꯨꯝ ꯇꯧꯔꯗꯤ ꯑꯩꯁꯨ ꯑꯦꯛꯁꯄꯤꯔꯤꯌꯦꯟꯁꯇꯣ ꯑꯩꯒꯤ ꯋꯥꯈꯟꯗꯣ ꯎꯝ ꯁꯇ꯭ꯔꯦꯡꯇꯟ ꯑꯣꯏꯔꯅꯤ ꯍꯥꯏꯕꯩ ꯋꯥꯅꯤꯗ ꯑꯗꯣ ꯕꯤꯖꯤꯅꯦꯁꯀꯤ ꯕꯤꯖꯤꯅꯦꯁ ꯋꯥꯔꯜꯗꯗꯤ ꯎꯝ ꯎꯝ ꯌꯣꯔ ꯂꯛ ꯏꯁ ꯌꯣꯔ ꯔꯤꯛꯁ ꯀꯥꯏ ꯍꯥꯏꯕ ꯂꯩꯔꯤꯗꯅ
ꯑꯥ
ꯑꯗ ꯑꯩꯅ ꯑꯦꯛꯁꯄꯤꯔꯤꯌꯦꯟꯁꯀꯤ ꯑꯗꯨꯝ ꯏꯟꯚꯦꯁꯀꯤ ꯏꯟꯚꯦꯁꯃꯦꯟꯒꯤꯗꯣ ꯈꯪꯅꯤꯡꯕ ꯍꯥꯏꯇꯥꯔꯦꯅꯦ ꯍꯥꯏꯅꯤ ꯑꯩꯈꯣꯏ ꯑꯩꯉꯣꯟꯗꯗꯤ ꯑꯩꯗꯤ ꯌꯥꯝꯅꯗꯤ ꯏꯟꯇꯔꯦꯁꯇꯤ ꯂꯩ ꯑꯗꯨ ꯑꯣꯏꯔꯁꯨ ꯇꯥꯛꯄꯤꯕ ꯃꯤꯗꯣ ꯌꯥꯝꯅ ꯑꯩꯈꯣꯏꯗꯗꯤ ꯕꯤ ꯀꯣꯝ ꯂꯧꯕ ꯏꯟꯚꯦꯁꯃꯦꯟ ꯇꯧꯕꯁꯦ ꯕꯤꯖꯤꯅꯦꯁ ꯇꯧꯕꯁꯦ ꯌꯥꯝꯅ ꯂꯩꯇꯦꯕꯀꯣ ꯑꯗꯨ ꯍꯪꯐꯝ ꯂꯩꯇꯕ ꯍꯥꯏꯇꯥꯔꯦꯗ
ꯑꯗꯣ ꯑꯗꯨꯅ ꯗꯥꯎ ꯌꯥꯝ ꯐꯩꯗꯅ ꯑꯩ ꯑꯩꯗꯤ ꯕꯤ ꯀꯣꯝꯒꯨꯝꯕꯒꯨꯝꯕ ꯇꯧ